ꯑ ꯑ
ꯉꯁꯥꯏꯗꯣ ꯅꯣꯏꯗꯒꯤꯔꯛ ꯑꯩ ꯑꯩꯗꯒꯤꯔ
ꯈꯪꯗꯦ ꯅꯪꯒꯤ ꯑꯣꯏꯔꯝꯒꯤꯅꯤꯅꯦ
ꯀꯔꯤꯔꯣ ꯌꯥꯝ ꯅꯣꯛꯅꯤꯟꯏꯕ꯭ꯔꯣ
ꯑꯦ ꯑꯗꯣ ꯑꯩꯒꯤ ꯑꯩꯒꯤ ꯑꯣꯏꯔꯝꯅꯦ ꯍꯥꯏꯅ ꯈꯜꯂꯁꯤꯀꯣ
ꯃꯊꯪꯗ ꯃꯊꯪꯗ ꯑꯃꯨꯛ ꯇꯧꯔꯁꯤ ꯅꯪꯒꯤ ꯑꯃꯨꯛ ꯑꯣꯏꯔꯤꯁꯦ
ꯑ ꯌꯥꯏ ꯀꯩꯗ
ꯎꯝ ꯀꯔꯤꯅꯣ ꯑꯃꯨꯛ ꯇꯧ ꯇꯧꯔꯒ ꯑꯃꯨꯛ ꯇꯥꯗ꯭ꯔꯤꯁꯦ
ꯎꯝ ꯈꯪꯗꯦ ꯑꯃꯨꯣꯏꯒꯤ ꯑꯦ ꯌꯥꯗꯕꯨꯣ ꯃꯅꯦ ꯍꯧꯖꯤꯛ ꯈꯪꯁꯤꯦ ꯅꯦꯠꯆꯁꯨ ꯂꯨꯉꯥꯏꯇꯦꯀꯣ
ꯅꯨꯡꯉꯥꯏꯇ ꯉꯁꯥꯏꯁꯨ ꯅꯨꯡꯉꯥꯏꯇꯦ
ꯍꯣꯏ ꯑꯗꯨꯒꯤꯅꯤ ꯅꯪꯅ ꯀꯣꯜ ꯇꯧꯗꯁꯦ
ꯀꯌꯥ ꯀꯌꯥꯗꯤ ꯂꯣꯏꯔꯦ ꯅꯪꯒꯤꯗꯣ ꯊꯕꯥꯛꯇꯣ
ꯍꯥ ꯑꯩꯒꯤ ꯊꯕꯛꯁꯦ ꯁꯦ ꯂꯣꯏꯗ꯭ꯦ ꯍꯣꯏ ꯑꯃ ꯈꯔꯁ ꯂꯣꯏꯗ꯭ꯔꯤ ꯑꯩꯗꯤ ꯉꯔꯥꯡ ꯈꯇ ꯍꯥꯎꯧꯕꯅꯦ
ꯀꯌꯥ ꯀꯌꯥ ꯁꯨꯈꯔꯒꯦ
ꯇ‌ꯦꯜ ꯍ‌ꯦꯜꯂ‌ꯦ
ꯌꯥꯏꯅꯦ
ꯅꯪꯗꯤ
ꯑꯩ ꯑꯩꯗꯤ ꯐꯤꯞꯇꯤꯟ ꯁꯨꯔꯦ
ꯊꯔꯇꯤꯟ
ꯐꯤꯞꯇꯤꯟ ꯐꯤꯞꯇꯤꯟ
ꯇ꯭ꯋꯦꯟꯇꯤ
ꯐꯤꯐꯇꯤꯟ
ꯑꯣ ꯍꯣꯏ ꯇꯥꯏ ꯐꯤꯐꯇ ꯇ꯭ꯋꯦꯟꯇꯤ ꯇꯨ ꯇ꯭ꯋꯦꯟꯇꯤ ꯍꯥꯏ ꯆꯥꯕꯩꯌꯥꯗ‌ꯦꯀꯣ
ꯀꯥꯏꯗꯦ ꯑꯩꯗꯤ
ꯑꫭ
ꯋꯛꯅꯔꯦ
ꯑꯣ ꯅꯪꯅ ꯀꯩꯁꯨ ꯀꯩꯗꯦ ꯍꯩꯕꯗꯣ ꯑꯩꯈꯣꯏꯒꯤ ꯏꯃꯥꯟꯅꯕꯤ ꯑꯃꯕꯨ ꯆꯠ ꯃꯅꯩ ꯀꯥꯏꯁꯨ ꯀꯥꯏꯗ‌ꯦ ꯑꯃ
ꯀꯩꯁꯨ ꯀꯥꯏꯗꯦ
ꯁꯤ
ꯅꯣꯏꯗꯤ ꯌꯥꯝ ꯅꯨꯡꯉꯥꯏꯔꯝꯃꯤꯅꯦ ꯃꯤ ꯌꯥꯝꯕꯗꯣ
ꯍꯥꯥ ꯍꯥ
ꯅꫭꯏꯗꯤ ꯃꯤ ꯌꯥꯝ ꯂꯩꯅ
ꯍꯣꯏ ꯅꯨꯡꯉꯥꯏꯇꯕ꯭ꯔꯥ ꯑꯗꯨꯒꯤ
ꯅꯠꯇꯦꯗ
ꯅꯥꯠꯇꯦꯗ ꯅꯠꯇꯦꯗ ꯑꯩꯗꯤ ꯑꯗꯨꯗ ꯌꯥꯎꯗꯦ ꯅꯪ ꯈꯛꯇ ꯋꯥ ꯉꯥꯡꯔꯒ ꯂꯩꯕꯅꯤ
ꯎꯝ
ꯑ ꯊꯥꯖꯗꯕ꯭ꯔꯣ
ꯐꯖꯩꯗ ꯅꯪꯉꯣꯟꯗ ꯊꯥꯖꯗ꯭ꯔꯗꯤ ꯀꯅꯥꯉꯣꯟꯗ ꯐꯖꯒꯅꯤ
ꯑꯗꯨꯅꯦꯕ ꯑꯏꯅ ꯍꯥꯏꯪꯁꯤ
ꯎ
ꯍꯝꯃꯂ‌ꯦ ꯑꯩꯁꯦ ꯑꯣ
ꯁꯨꯃꯥꯏꯅꯅꯕꯁꯦ ꯀꯩ ꯍꯥꯏꯁꯤꯔ ꯅꯨꯡꯉꯥꯏ ꯑꯗꯣ ꯃꯤꯁꯨ ꯃꯤꯁꯨ ꯀꯔꯤꯍꯥꯏꯁꯤꯔꯥ
ꯂꯥꯎꯅꯤ ꯅꯦ
ꯁꯨꯞꯈꯪ ꯈꯪꯗꯅꯕꯁꯨ ꯑꯗꯨꯝ ꯋꯥꯔꯤ ꯁꯥꯄꯤ ꯅꯨꯡꯉꯥꯏꯕ
ꯑ ꯍꯣꯏ ꯑꯗꯨꯁꯨ ꯑꯩꯈꯣꯏꯅ ꯈꯪꯕꯁꯤꯡ ꯉꯥꯡꯕꯗꯨꯅ ꯍꯦꯟꯅ ꯅꯨꯡꯉꯥꯏꯌꯦꯀꯣ ꯈꯔꯗꯤ ꯑ ꯊ ꯊ
ꯈꯪ ꯈꯪ ꯈꯪꯗ꯭ꯔꯁꯨ ꯍꯧꯖꯤꯛꯇꯤ ꯈꯪꯉꯤꯅ
ꯍꯣꯏ
ꯆꯪꯣ
ꯑꯗꯨ ꯑꯣꯏꯔꯁꯨ ꯊꯦꯡꯅ ꯑ ꯊꯦꯡꯅꯔꯗꯤ ꯄꯛ ꯑ ꯈꯪꯅꯔꯣꯏꯍꯥ
ꯃꯥꯅꯦ
ꯎꯝ ꯏꯁꯇ꯭ꯔꯦꯟꯖꯔꯒꯨꯝꯅ ꯄꯥꯁ ꯇꯧꯔꯤꯅꯤꯅꯦ ꯏꯁꯇ꯭ꯔꯤꯠ ꯇ ꯎꯍꯜꯂꯁꯨ ꯑ
ꯁꯛꯁꯨ ꯁꯛꯁꯨ ꯈꯪꯅꯗꯦ
ꯍꯣꯏ ꯀꯩꯗꯦꯗ ꯑꯗꯨꯅ ꯍꯦꯟꯅ ꯐꯩ
ꯎꯝ ꯅꯣꯡꯃꯗꯤ ꯄꯨꯟꯖꯤꯗꯅ
ꯌꯦꯡꯁꯦ ꯍꯦꯍꯦ ꯍ ꯌꯥ
ꯃꯥꯁꯇꯔ ꯃꯥꯁꯇꯔ ꯂꯣꯏꯔꯗꯤ ꯑꯃꯨꯛ ꯌꯨꯝꯗ ꯆꯠꯂꯅꯤꯍ
ꯑꯩꯔꯣ
ꯎꯝ
ꯑꯥ ꯍꯣꯏ ꯗꯨꯒ ꯃꯊꯥ ꯁꯥꯔꯒ ꯂꯩꯌꯦ ꯀꯔꯤ ꯇꯧꯒꯦꯔꯥ ꯍꯣ ꯈꯪꯗ꯭ꯔꯤ ꯍꯧꯖꯤꯛ ꯐꯥꯎꯁꯨ
ꯐꯖꯅ ꯂꯥꯏ ꯈꯨꯔꯨꯝꯃꯣ
ꯍꯥꯥ
ꯐꯖꯅ ꯂꯥꯏ ꯈꯨꯔꯨꯝꯃꯨꯀꯣ ꯍꯦ
ꯑꯁ ꯃꯊꯥ ꯁꯥꯏꯌꯦ
ꯆꯥꯔꯇꯣ ꯐꯖꯥꯅ ꯆꯠꯂꯣ
ꯍꯥ
ꯎꯝ
ꯀꯔꯤ ꯍꯥꯏꯕ
ꯇꯥꯕ꯭ꯔꯣ
ꯍꯣꯏ ꯀꯔꯤ ꯍꯥꯏꯕꯅꯣ ꯍꯧꯖꯤꯛꯇꯨ
ꯑ ꯆꯥꯔꯖ ꯆꯠꯄꯗꯣ ꯐꯖꯅ ꯆꯠꯂꯣꯕ
ꯑ ꯐꯖꯅ ꯆꯠꯄꯅꯤ... ꯆꯠꯇꯔꯗꯤ ꯑꯥ
ꯑ ꯁꯣꯝꯗꯤ
ꯅꯪ ꯌꯥꯝ ꯑꯍꯟ ꯑꯣꯏꯈ꯭ꯔꯦ ꯑꯗꯨꯃꯥꯏꯅ ꯍꯩꯇꯗꯣ ꯍꯧꯖꯤꯛꯗꯣ ꯌꯥꯝ ꯑꯍꯟ ꯑꯣꯏꯈꯔ‌ꯦ
ꯅꯪ ꯅꯪꯉꯣꯟꯗꯒꯤꯗꯤ ꯈꯔꯗꯤ ꯍꯦꯜꯂꯝꯅꯤꯗ ꯑꯩꯅ
ꯍꯣꯏ ꯍꯦꯟꯂꯦ ꯑꯍꯨꯝ ꯍꯦꯜꯂꯦ ꯑꯍꯨꯝ ꯍꯦꯜꯂꯦ ꯍꯣꯏ ꯍꯣꯏ ꯑ‌ꯦ ꯑꯍꯨꯝ ꯈꯛꯇ ꯍꯥꯏꯌꯦ ꯀꯔꯤ ꯍꯥꯏꯁꯤꯔꯥ ꯑ ꯆꯍꯤ ꯁꯚꯦꯟꯇꯤꯟ ꯑꯩꯠꯇꯤꯟ ꯈꯣꯏꯅ ꯃꯥꯁꯇꯔ ꯇꯝꯒꯦꯔꯣ ꯀꯔꯤꯔꯣ ꯅꯪꯁꯨ ꯅꯛ ꯀꯣ ꯌꯨꯁ ꯇꯧ ꯐꯖꯅ ꯅꯀꯣꯛ ꯌꯨꯁ ꯇꯧꯀꫭ ꯅꯠꯇ꯭ꯔꯗꯤ ꯌꯥꯗ꯭ꯔꯦ
ꯑꯩꯗꯤ ꯁꯚꯦꯟꯇꯤꯟ ꯑꯩꯠꯇꯤꯟꯅ ꯇꯝꯕꯗꯤ ꯑꯗꯨꯝ ꯌꯥꯏ ꯍꯥꯏꯒꯦ ꯇꯧꯕꯅꯤꯗ
ꯑꯩꯍ ꯀꯔꯤꯔꯥ ꯑꯗꯨꯈꯣꯏꯗꯤ ꯄꯤ ꯌꯨꯗ ꯂꯩꯒꯅꯤꯗ ꯀ꯭ꯂꯥꯁ ꯏꯂꯚꯦꯟ ꯇꯨꯋꯐ ꯀꯥꯔꯒ ꯅꯪ ꯅꯈꯣꯏꯗꯤ ꯐꯤꯐꯇꯤꯟꯗ ꯃꯦꯇ꯭ꯔꯤꯛ ꯊꯥꯗꯦ
ꯊꯥꯏꯌꯦ ꯐꯤꯞꯇꯤꯟꯗ
ꯑꯗꯨꯗꯤ ꯀꯃꯥꯏꯅ ꯐꯤꯐꯇꯤꯟ ꯐꯤꯐꯇꯤꯟ ꯁꯨꯕ ꯆꯍꯤꯁꯤꯡꯅ ꯑꯥ ꯁꯚꯦꯟꯇꯤꯡ ꯑꯩꯠꯇꯤꯡꯗ ꯃꯥꯁꯇꯔ ꯇꯝꯒꯦꯔꯣ ꯅꯪꯁꯨ ꯀꯔꯤꯔꯣ ꯍꯦꯃꯜꯂꯦꯀꯣ ꯍꯨꯖꯤꯛꯀꯤꯗꫭ
ꯑꯗꯣ ꯀꯔꯤ ꯍꯥꯏꯁꯤꯔ ꯑꯥ ꯎꯝ ꯀꯩꯅꯣ ꯇꯣꯉꯥꯟꯂꯝꯅꯤꯅ
ꯇꫭꯡꯉꯟꯗꯦ
ꯑꯦꯀꯥꯗꯃꯤ ꯑꯦꯠ ꯑꯦꯀꯥꯗꯃꯤꯛ ꯑꯦꯀꯥꯗꯃꯤꯛꯒꯤ ꯇꯣꯉꯥꯜꯂꯅꯤ ꯑꯣꯔꯤꯖꯅꯦꯜ ꯇꯣꯡꯉꯥꯜꯂꯅꯤ
ꯅꯠꯇ‌ꯦ ꯇꫭꯉꯥꯟꯗ‌ꯦ ꯇꫭꯡꯉꯥꯟꯔꯁꯨ ꯆꯥꯍꯤ ꯑꯃ ꯅꯠꯇ꯭ꯔꯗꯤ ꯑꯅꯤꯈꯛꯇ ꯗꯤꯐ꯭ꯔꯦꯟꯁ ꯑꯣꯏꯔꯝꯒꯅꯤꯗ ꯀꯔꯤꯔꯣ ꯅꯪꯁꯨ ꯍꯦꯃꯜꯂꯦ ꯐꯤꯐꯇꯤꯟ ꯑ‌ꯦ ꯁꯚꯦꯟꯇꯤꯟ ꯑꯩꯠꯇꯤꯟ ꯈꫭꯏꯅ ꯃꯥꯁꯇꯔ ꯇꯩꯔꯗꯤ ꯍꯦꯃꯜꯂꯦ ꯀꯔꯤ ꯔꯣꯏꯁ ꯌꯥꯔꯦꯀꯣ ꯑꯗꯨꯒꯤ ꯋꯥꯗꯨ ꯑꯃꯨꯛꯀ ꯇꯥꯅꯤꯡꯗꯦ ꯑꯩ ꯑ ꯑ ꯈꯜꯂꯣꯀꯣ ꯑꯗꯨꯒꯤ ꯋꯥꯗꯨ ꯑꯃꯨꯛꯀ ꯇꯥꯅꯤꯡꯗꯦ
ꯈꯟꯕ ꯇꯥꯔꯦꯅꯦ ꯑꯗꯨꯗꯤ
ꯍꯣꯏ ꯎꯝ ꯅꯪꯗꯤ ꯒ꯭ꯔꯦꯖꯨꯑꯦꯁꯟ ꯀꯔꯝ ꯀꯥꯟꯗ ꯂꯣꯏꯈ꯭ꯔꯦ
ꯎꯝ ꯎꯝ
ꯑꯩꯗꯤ
ꯇ꯭ꯋꯦꯟꯇꯤ ꯇ꯭ꯋꯦꯟ ꯇ꯭ꯋꯦꯟꯇꯤ ꯇ꯭ꯋꯦꯟꯇꯤ ꯐꯣꯔ ꯇ꯭ꯋꯦꯟꯇꯤ ꯐꯣꯔ ꯑꯦꯄ꯭ꯔꯤꯜ ꯃꯦꯗ ꯑꯗꯨꯝ ꯑꯗꯨꯗ
ꯑꯥ ꯅꯨꯉꯥꯢꯌꯦꯍꯦ ꯑꯈꯣꯏꯁꯨ
ꯑꯁꯦꯡꯕꯗꯤ ꯀꯥꯎꯈ꯭ꯔꯦ
ꯀꯥꯎꯕꯁꯨ ꯌꯥꯏꯗꯥ ꯊꯥꯗꯤ ꯀꯥꯎꯁꯨ ꯌꯥꯏ ꯀꯥꯢꯗꯦ ꯆꯍꯤ ꯀꯥꯎꯗ꯭ꯔꯗꯤ ꯌꯥꯏ
ꯅꯪꯁꯨꯅꯦ ꯀꯥꯎꯔꯗꯤ ꯌꯥꯏ
ꯍꯣꯏ ꯀꯅꯥꯅ ꯅꯤꯡꯇꯤꯅ ꯅꯤꯡꯁꯤꯡꯂꯒ ꯂꯩꯒꯦꯔꯣ ꯑꯗꯨ ꯈꯣꯏꯗꯨ
ꯑ
ꯅꯍꯦꯛ ꯅꯍꯦꯛ
ꯅꯃ ꯅꯃꯟꯕꯤ ꯂꯩꯔꯤꯗꯣ
ꯍꯣꯏ
ꯅꯣꯢ ꯅꯣꯏ ꯅꯣꯏ ꯈꯨꯟꯗꯒꯤꯔꯥ
ꯅꯠꯇꯦ ꯑꯩꯒꯤ ꯈꯨꯟ ꯈꯨꯨꯟꯒꯤ ꯃꯤ ꯃꯤꯁꯤꯡꯁꯦ ꯑꯁꯤꯗ ꯂꯩꯕꯁꯤꯡꯁꯦ
ꯎꯝ
ꯀꯣ ꯑꯩ ꯈꯛꯇꯅꯤ
ꯑꯠꯁꯥ ꯆꯥ
ꯍꯣꯏ ꯃꯊꯪꯗꯅꯤ ꯑꯗꯨ ꯑꯣꯏꯔꯁꯨ ꯌꯥꯝ ꯅꯨꯡꯉꯥꯏꯔꯒ ꯂꯩꯕꯅꯤ ꯍꯣꯏ ꯑꯗꯨꯅ ꯍꯦꯟꯅ ꯅꯨꯡꯉꯥꯏꯌꯦ
ꯈꯨꯟꯒꯤ ꯃꯤꯁꯨ ꯄꯨꯔꯒ ꯂꯥꯛꯄ ꯌꯥꯗ꯭ꯔꯣ ꯅꯪ
ꯌꯥꯗꯦ ꯈꯪꯗꯕꯒꯤ ꯌꯥꯗꯦ
ꯃꯁꯇ
ꯃꯁꯇꯔ ꯂꯣꯏꯔꯗꯤ ꯂꯨꯍꯣꯡꯕ ꯌꯥꯔꯅꯤꯗ ꯅꯪꯁꯨ
ꯍꯣꯏ ꯑꯗꯨꯑꯣꯢꯔꯤꯁꯤ ꯑꯩꯗꯤ ꯌꯨꯝ ꯄꯥꯟꯂꯣꯏꯅ ꯈꯪꯂꯒ ꯂꯩꯕꯅꯤ
ꯑꯦ
ꯌꯨꯝ ꯄꯥꯅꯤꯡꯗꯦ ꯇꯨꯝꯈ꯭ꯔꯣ
ꯌꯥꯝ ꯑꯦ
ꯀꯔꯤꯒꯤ
ꯌꯥꯝ ꯌꯥꯝ ꯁꯣꯏꯔꯅꯤꯅꯦ ꯌꯨꯝ ꯄꯥꯅꯤꯡꯗ꯭ꯔꯗꯤ
ꯍꯣꯏ
ꯍꯜꯂꯣ
ꯇꯥꯕ꯭ꯔꯣ
ꯇꯥꯏꯌꯦ ꯇꯥꯏꯌꯦ
ꯏꯋꯥ ꯑꯣ ꯍꯂꯥꯎ ꯅꯪ ꯁꯨ ꯅꯪꯁꯨ ꯌꯨꯝ ꯄꯥꯟꯕ ꯌꯥꯈ꯭ꯔꯦ ꯂꯨꯍꯣꯟꯕ ꯌꯥꯈ꯭ꯔꯦ
ꯌꯥꯈ꯭ꯔꯦ ꯌꯥꯕꯗꯤ
ꯍꯣꯏ ꯀꯔꯝ ꯀꯥꯟꯗ ꯌꯨꯝ ꯄꯥꯟꯈ ꯂꯨꯍꯣꯡꯒꯦꯔꯣ ꯅꯪꯗꯤ
ꯍ
ꯆꯍꯤ ꯆꯍꯤ ꯑ ꯇꯔꯨꯛ ꯆꯍꯤ ꯇꯔꯨꯛ ꯇꯔꯦꯠꯀꯨꯝꯕ ꯂꯩꯥꯏꯔꯤꯗꯤ ꯂꯨꯍꯣꯡꯈ꯭ꯔꯅꯤ
ꯑ ꯑꯗꯨꯗꯤ ꯀꯨꯏ ꯔ‌ꯦꯍꯦ